ꯍꯜꯂꯣ
ꯇꯥꯔꯕꯣ
ꯑꯣ ꯇꯥꯌꯦ ꯇꯥꯌꯦ ꯑꯣ ꯑꯁꯨꯝ ꯂꯩꯔꯝꯃꯤꯌꯦ
ꯆꯥꯛ ꯟꯖꯡ ꯆꯥꯔꯕꯣ
ꯆꯛꯆꯥꯔꯦ
ꯀꯩ ꯃꯊꯦꯜ ꯇꯧꯔꯕ
ꯉꯁꯤꯒꯤ ꯃꯊꯦꯜꯁꯦ ꯀꯩꯅꯣ ꯆꯥꯒꯥꯔꯦ ꯑꯩꯈꯣꯏ ꯏꯃꯅ ꯏꯔꯣꯝ ꯆꯥꯖꯦꯅ ꯆꯥꯗ ꯀꯨꯏꯔꯦꯅ ꯏꯔꯣꯝꯕ ꯑꯃ ꯆꯥꯥꯁꯟꯒ꯭ꯔꯦ
ꯑꯣ ꯏꯔꯣꯝꯕ ꯈꯛꯇꯔꯣ ꯀꯩꯀꯩ ꯆꯥꯒꯦ ꯀꯩꯌꯦꯝ ꯌꯥꯎꯗ
ꯑ ꯑꯗꯨꯕꯨꯗꯤ ꯉꯥꯔꯧꯕꯨꯗꯤ ꯌꯥꯎꯋꯤꯗ ꯑꯩꯈꯣꯏꯒꯤ ꯑ ꯃꯥꯅ ꯏꯟ ꯆꯤꯡꯕꯗ ꯀꯩꯅꯣ ꯈꯔ ꯌꯥꯎꯔꯛꯑꯦ ꯉꯥꯃꯨ ꯈꯔ ꯐꯥꯔꯛꯑꯦꯅꯀꯣ ꯑꯗꯨ ꯑꯁ ꯉꯃꯨꯗ ꯑꯃ ꯉꯧꯔꯦ ꯏꯔꯣꯝꯕꯥꯕꯨꯗꯤ ꯀꯩꯅꯣꯅꯤꯗ ꯑꯩꯈꯣꯏꯒꯤ ꯂꯐꯨꯗꯣ ꯈꯪꯕ꯭ꯔꯥ
ꯑꯥ
ꯑ ꯂꯐꯨꯒ ꯍꯋꯥꯏ ꯃꯪꯒꯜꯗꯨꯒ ꯇꯧꯔꯒ ꯏꯔꯣꯟꯒꯥꯔꯦ
ꯑꯣ ꯀꯅꯥ ꯆꯔꯦ ꯑꯩꯖꯨ
ꯀꯔꯤ ꯃꯊꯦꯜ ꯆꯥꯔꯕ
ꯉꯁꯤ ꯗꯤ ꯁꯧꯒ꯭ꯔꯤ ꯑꯃꯅꯦ ꯑꯗꯒꯤ ꯀꯥꯡꯉꯧ ꯑꯃꯅꯦ
ꯑꯥ
ꯑꯗꯒꯤ ꯉꯥꯔꯤꯡꯈꯥ ꯉꯧꯕ ꯑꯃꯅꯦ ꯌꯥꯝꯃꯦ
ꯑꯣ ꯑꯁ ꯃꯊꯦꯟ ꯌꯥꯝꯃꯤꯅꯦ ꯑꯍꯥꯎꯕ ꯉꯥꯛꯇꯅꯤꯅꯦ
ꯑꯥ
ꯀꯅꯥ ꯊꯣꯡꯒꯦ
ꯊꯣꯡꯏ
ꯁꯥꯒ ꯁꯥꯒꯠꯂꯛꯄꯒ ꯑꯁ ꯑꯆꯝꯕ ꯆꯥꯕꯅꯗꯤ ꯐꯗꯤ ꯐꯕꯖꯥꯠꯅꯤꯅꯦ
ꯑ ꯁꯥꯒꯠꯂꯛ ꯄꯅꯤꯅ ꯑꯆꯝꯕꯁꯤꯅ ꯐꯔꯦ
ꯁꯤꯅꯤꯕ ꯑꯦ ꯅꯨꯡꯁꯥ ꯗꯤ ꯐꯖꯅ ꯁꯥꯔꯦꯀꯣ ꯍꯧꯖꯤꯛꯁꯦ
ꯌꯥꯗ꯭ꯔꯦ ꯌꯥꯗ꯭ꯔꯦ ꯌꯥꯗ꯭ꯔꯦ ꯍꯟꯅꯒ ꯃꯥꯟꯅꯗ꯭ꯔꯦ
ꯑꯗꯨꯅꯦ ꯃꯇꯝ ꯂꯦꯟꯐꯝꯒ ꯈꯪꯗ꯭ꯔꯦ ꯁꯥꯃꯟꯗꯅꯀꯣ ꯆꯍꯤ ꯈꯨꯗꯤꯡꯒꯤ ꯑꯗꯨꯝ ꯁꯥꯕꯁꯦ ꯍꯦꯟꯒꯠꯂꯛꯏꯅꯦ
ꯍꯦꯟꯈꯠꯂꯛꯏ ꯅꯪꯕꯨ ꯀꯩꯀꯩ ꯇꯧꯔꯤꯒꯦ ꯍꯧꯖꯤꯛꯄꯣ
ꯑꯁ ꯍꯧꯖꯤꯛꯁꯦ ꯍꯦꯛ ꯌꯥꯍꯧꯕꯗꯒꯤ ꯇꯧꯕ ꯍꯥꯏ ꯇꯥꯔꯗꯤ ꯌꯥꯍꯧꯔꯅꯤ ꯕ꯭ꯔꯁ ꯅꯨꯡ ꯇꯧꯊꯣꯛꯑꯅꯤ ꯑꯗꯨꯒ ꯉꯥꯏꯍꯥꯛ ꯉꯥꯏꯍꯥꯛ ꯍꯛꯆꯥꯡ ꯁꯥꯖꯦꯟꯗꯅ ꯉꯥꯏꯍꯥꯛ ꯆꯦꯜꯂꯦ ꯌꯦꯉꯝ ꯃꯨꯀꯣ ꯑꯗꯨ ꯍꯜꯂꯛꯑꯅꯤ ꯑꯗꯨꯒ ꯏꯔꯨꯖ ꯃꯥꯏꯊ ꯊꯣꯛꯑꯒ ꯆꯥꯛ ꯏꯁꯤꯡ ꯑꯩꯈꯣꯏ ꯃꯥ ꯂꯣꯏꯁꯜꯂ ꯆꯥꯛ ꯆꯥꯊꯣꯛꯑꯅꯤ ꯑꯗꯨꯒ ꯉꯥꯏꯍꯥꯛ ꯑꯃꯨꯛ ꯆꯥꯛ ꯊꯣꯛꯄꯒꯤ ꯐꯣꯟ ꯃꯦꯠꯄꯅꯤ ꯈꯪꯗꯦ ꯃꯦꯠꯇ꯭ꯔꯀꯅ ꯑꯗꯨꯝ ꯉꯥꯏꯍꯥꯛ ꯇꯨꯝꯁꯤꯟꯕꯁꯨ ꯌꯥꯎꯔꯦ ꯇꯨꯝꯃꯒ ꯄꯨꯡ ꯑꯃ ꯇꯥꯕ ꯑꯗꯥꯏꯋꯥꯏꯗ ꯍꯧꯒꯠꯂꯒ ꯑꯩꯈꯣꯏ ꯕꯥꯅ ꯑꯃꯨꯛ ꯂꯧꯕꯨꯛꯇ ꯉꯥꯏꯍꯛ ꯆꯠꯂꯨꯁꯤ ꯂꯥꯛꯑꯣꯅ ꯑꯃꯨꯛ ꯂꯧꯕꯨꯛꯇ ꯉꯥꯏꯍꯥꯛ ꯑꯃꯨꯛ ꯂꯧ ꯌꯦꯡꯕ ꯑꯃꯨꯛ ꯆꯠꯂꯅꯤ ꯍꯥꯏꯗꯤ ꯑꯩꯈꯣꯏꯒꯤ ꯍꯧꯖꯤꯛ ꯂꯧ ꯈꯔꯒ ꯍꯧꯅꯔꯛꯇꯧꯔꯦꯕꯀꯣ ꯑꯗꯨꯅ ꯂꯧꯒꯤ ꯍꯥꯏ ꯀꯥꯆꯤꯟ ꯇꯧꯕ ꯑꯗꯩ ꯂꯧꯔꯤꯌꯥ ꯌꯥꯟꯕ ꯑꯗꯨꯝꯕ ꯈꯔ ꯇꯧꯔꯦ ꯍꯥꯏꯗꯤ ꯍꯧꯖꯤꯛ ꯑꯩꯈꯣꯏꯒꯤ ꯂꯧ ꯀꯩꯅꯣ ꯇ꯭ꯔꯦꯛꯇꯔꯅ ꯂꯧ ꯈꯣꯏꯗꯣꯛꯄꯗꯣ ꯑꯗꯨ ꯍꯧꯔꯦꯕ ꯅꯣꯏꯗꯤ ꯀꯃꯥꯏꯅ ꯇꯧꯔꯤꯒꯦ ꯂꯧꯁꯤꯡ ꯑꯗꯨ ꯎꯕ ꯅꯠꯇ꯭ꯔꯣ
ꯑꯩꯈꯣꯏꯁꯨ ꯎꯏꯌꯦ ꯑꯩꯈꯣꯏꯁꯨ ꯆꯞ ꯃꯥꯟꯅꯅ ꯇꯧ ꯀꯨꯏꯔꯦꯗ ꯅꯣꯡꯉꯥꯟꯕꯗꯒꯤ ꯍꯧꯒꯠꯂꯛꯑꯅꯤ ꯆꯤꯟꯌꯥ ꯁꯦꯡꯇꯣꯛꯑꯒ ꯂꯧꯕꯨꯛ ꯀꯨꯝꯃꯨꯁꯤ ꯂꯥꯛꯑ‌ꯣꯅ ꯆꯠꯂꯅꯤ
ꯍꯥ
ꯑꯗꯒꯤ ꯂꯧꯔꯤꯌꯥ ꯈꯔ ꯌꯥꯜꯂꯝꯃꯅꯤ ꯍꯥꯞ ꯄꯨ ꯈꯔ ꯁꯦꯡꯉꯝꯃꯅꯤ ꯑꯗꯨꯒ ꯍꯜꯂꯛꯑꯅꯤ ꯑꯗꯩ ꯑꯃꯨꯛ ꯅꯨꯡꯗꯥꯡꯋꯥꯏꯔꯝ ꯌꯧꯔꯛꯄꯗꯒꯤ ꯉꯥꯏꯍꯥꯛ ꯑꯃꯨꯛ ꯁꯥꯟꯅꯔꯨꯔꯅꯤ ꯈꯪꯗꯦꯗ ꯄꯪꯂꯩ ꯄꯪꯂꯩ ꯂꯩꯔꯤꯗꯨꯅꯤ ꯑꯗꯨꯃꯥꯏꯅ ꯇꯧꯔꯒ
ꯅꯣꯏ ꯂꯧ ꯀꯌꯥꯃꯨꯛ ꯎꯒꯦ
ꯑꯩꯈꯣꯏ ꯌꯥꯝꯗꯦꯗ ꯈꯤꯇꯪ ꯈꯛꯇꯅꯤ ꯇꯣꯡ ꯑꯍꯨꯝꯃꯨꯛ ꯑꯗꯨꯃꯥꯏꯒꯤ ꯆꯥꯡ
ꯑꯣ ꯍꯥꯏꯗꯤ ꯅꯣꯏꯔꯣꯝꯁꯦ ꯀꯩꯅꯣ ꯏꯁꯤꯡꯁꯨ ꯅꯨꯡꯉꯥꯏꯕ꯭ꯔꯣ
ꯏꯁꯤꯡꯁꯦ ꯏꯁꯤꯡꯁꯦ ꯑꯃꯨꯛ ꯑꯃꯨꯛ ꯋꯥꯏꯑꯦ ꯑꯩꯈꯣꯏꯒꯤ ꯑꯩꯈꯣꯏꯒꯤ ꯀꯩꯅꯣꯁꯦ ꯇꯨꯔꯦꯟ ꯃꯆꯥ ꯑꯃꯗꯤ ꯂꯩꯌꯦꯕꯀꯣ ꯑꯗꯨ ꯇꯨꯔꯦꯟ ꯃꯆꯥꯁꯦ ꯑꯩꯈꯣꯏꯒꯤ ꯅꯣꯡ ꯆꯨꯔꯛꯑꯀꯥꯟꯗ ꯏꯁꯤꯡ ꯨꯡ ꯇꯨꯡꯍꯧꯔꯗꯤ ꯏꯁꯤꯡꯗꯣ ꯑꯗꯨꯝ ꯂꯩꯌꯦꯕ ꯑꯗꯨꯒ ꯑ ꯑꯗꯨꯒꯤ ꯇꯨꯔꯦꯜꯗꯣ ꯏꯝꯐꯥꯜ ꯇꯨꯔꯦꯟ ꯈꯔ ꯀꯩꯅꯣꯝ ꯁꯝꯅꯕꯅꯦꯕ
ꯑꯣ ꯀ ꯊꯧꯕꯥꯜ ꯇꯨꯔꯦꯟ ꯍꯥꯏꯇꯥꯔꯦꯅꯦ
ꯅꯠꯇꯦ ꯅꯠꯇꯦ ꯊꯧꯕꯥꯜ ꯇꯨꯔꯦꯜ ꯅꯠꯇꯦ ꯍꯧꯖꯤꯛꯀꯤꯁꯤꯅ ꯏꯐ ꯑ ꯃꯆꯥ ꯑꯃ ꯑꯣꯏꯕ ꯈꯣꯡ ꯂꯝꯕꯤ ꯇꯥꯏꯕꯗ ꯇꯧꯔꯒ ꯏꯁꯤꯡꯁꯤ ꯆꯦꯟꯕꯅꯦꯕ ꯑꯗꯣ ꯑꯗꯨꯗꯣ ꯏꯝꯐꯥꯜ ꯇꯨꯔꯦꯟꯁꯦ ꯀꯩꯒꯨꯝꯕ ꯏꯁꯤꯡꯁꯦ ꯆꯥꯎꯔꯛ ꯇꯥꯔꯒꯗꯤ ꯑꯗꯨꯗꯒꯤ ꯑꯗꯨꯗꯒꯤ ꯑꯩꯈꯣꯏ ꯗꯥꯝ ꯂꯩꯌꯦꯕꯀꯣ
ꯎꯝ
ꯑꯗꯨ ꯑꯗꯨ ꯗꯥꯝꯗꯨꯗ ꯊꯥꯗꯣꯛꯑꯒ ꯑꯗꯨꯗ ꯈꯔ ꯊꯥꯖꯤꯜꯍꯧꯕ ꯇꯧꯔꯤꯁꯦ ꯑꯗꯨꯒ ꯀꯩꯒꯨꯝꯕ ꯏꯁꯤꯡ ꯀꯩꯅꯣ ꯇꯧꯗ ꯇꯥꯔꯒꯗꯤ ꯏꯁꯤꯡ ꯆꯥꯎꯔꯛꯇ ꯇꯥꯔꯒꯗꯤ ꯊꯥꯗꯗꯦꯕꯀꯣ ꯑꯗꯨꯗꯅ ꯑꯗꯨꯃꯥꯏꯅ ꯊꯥꯗꯔꯛꯀꯥꯟꯗ ꯏꯁꯤꯡ ꯈꯔ ꯇꯨꯡꯁꯤꯜꯂ ꯂꯩꯍꯧꯕꯗꯣ ꯑꯗꯨꯗꯨꯅ ꯇꯧꯔ ꯁꯤꯖꯤꯟꯅꯩꯌꯦ ꯑꯗꯣ ꯌꯥꯝ ꯀꯟꯅ ꯋꯥꯕꯁꯨ ꯅꯠꯇꯦ ꯑꯗꯨꯒ ꯑꯗꯨꯝ ꯋꯥꯕ ꯇꯥꯏꯃꯤꯡꯁꯨ ꯑꯗꯨꯝ ꯌꯥꯎꯋꯦ ꯏꯁꯤꯡꯁꯦ
ꯑꯣ ꯑꯗꯣ ꯏꯁꯤꯡꯁꯦ ꯈꯔ ꯅꯨꯡꯉꯥꯏ ꯇꯥꯔꯗꯤꯀꯣ ꯍꯥꯏꯗꯤ ꯂꯝ ꯈꯔꯗꯗꯤ ꯑꯗꯨꯝ ꯍꯧꯖꯤꯛꯀꯥꯟꯗꯤ ꯍꯥꯏꯗꯤ ꯀꯩꯅꯣꯒ ꯇꯧꯅꯔꯦ ꯂꯧꯁꯦ ꯆꯍꯤ ꯑꯃꯗ ꯑꯅꯤꯔꯛ ꯎꯅꯕꯤꯒ ꯇꯧ ꯃꯥꯜꯂꯦ
ꯑꯥ ꯑ ꯇꯧꯋꯦ ꯇꯧꯋ ꯑꯉꯟ ꯐꯧ ꯑꯅꯦ ꯑꯗꯒꯤ ꯀꯣꯟꯅ ꯀꯩꯅꯣ ꯇꯧꯕ ꯑꯃꯒ ꯑ
ꯑꯩꯈꯣꯏꯗꯤ ꯑꯗꯨꯒ ꯐꯪꯕꯣꯠꯇ꯭ꯔꯦꯗ ꯍꯥꯏꯗꯤ ꯏꯁꯤꯡꯗꯣ ꯑꯩꯈꯣꯏꯗꯤ ꯑꯩꯈꯣꯏꯒꯤ ꯂꯧ ꯖꯒꯥꯗꯣ ꯀꯩꯅꯣ ꯈꯔ ꯇꯣꯡꯉꯦ ꯍꯥꯏꯇꯥꯔꯦ ꯂꯩꯕꯥꯛꯇꯣ ꯑꯗꯨꯅ ꯏꯁꯤꯡꯁꯦ ꯄꯥꯛ ꯇꯨꯡꯒꯟꯗꯕ
ꯑꯣ
ꯑꯗꯨꯗꯨꯅ ꯑꯩꯈꯣꯏꯔꯣꯝꯒꯤꯗꯤ ꯇꯨꯔꯦꯟꯁꯨ ꯆꯦꯟꯗꯦꯕ
ꯑꯥ
ꯂꯧꯈꯣꯡ ꯃꯆꯥꯝꯗꯤ ꯆꯦꯜꯂꯦ ꯀꯩꯒꯨꯝꯕ ꯑꯩꯈꯣꯏꯒꯤ ꯏꯁꯤꯡꯗꯨꯗꯒꯤ ꯂꯣꯛꯀꯤ ꯏꯁꯤꯡ ꯇꯥꯔꯛꯄꯗꯣ
ꯑꯥ
ꯑꯗꯒꯤ ꯏꯇꯤꯡꯗꯣ ꯇꯥꯔꯛꯑꯒꯗꯤ ꯃꯔꯥꯡ ꯀꯥꯏꯅ ꯑꯗꯨꯝ ꯁꯤꯖꯤꯟꯅꯕ ꯌꯥꯔꯦ ꯅꯠꯇ꯭ꯔꯒꯗꯤ ꯈꯤꯇꯪ ꯅꯣꯡ ꯂꯤꯛꯄ ꯃꯇꯝꯗꯗꯤꯀꯣ ꯏꯁꯤꯡꯗꯣ ꯀꯟꯅ ꯐꯪꯗꯦꯕ ꯂꯧ ꯎꯕ ꯈꯤꯇꯪ ꯅꯣꯡ ꯇꯥꯕ ꯉꯥꯏ ꯍꯥꯏꯇꯥꯔꯦ ꯑꯃꯔꯣꯝꯗ ꯀꯦꯅꯦꯟꯒꯨꯝꯕ ꯆꯥꯎꯅ ꯇꯧꯕ ꯑꯣꯏꯗꯤ ꯏꯁꯤꯡꯗꯣ ꯃꯔꯥꯡ ꯀꯥꯏꯅ ꯑꯗꯨꯝ ꯌꯥꯏꯗ ꯐꯪꯉꯤꯗꯅ ꯍꯥꯏꯗꯤ ꯂꯧꯗꯪ ꯅꯠꯇꯕꯤꯗ ꯍꯤꯡꯒꯣꯜꯗ ꯎꯅꯤꯡꯉꯁꯨ ꯍꯤꯡꯒꯣꯜ ꯎꯕꯗꯣ ꯏꯁꯤꯡꯗꯣ ꯃꯔꯥꯡ ꯀꯥꯏꯅ ꯐꯪꯗ꯭ꯔꯕꯅꯤꯅ ꯎꯕꯁꯨ ꯅꯨꯡꯉꯥꯏꯇ꯭ꯔꯦ ꯑꯁ ꯑꯩꯗꯤ ꯑꯗꯨꯝ ꯍꯤꯡꯒꯣꯜ ꯎꯕ ꯈꯣꯠꯄꯗꯣ ꯌꯥꯝ ꯄꯥꯝꯖꯕ ꯍꯥꯏꯗꯤ ꯇꯔꯦꯅꯦ
ꯑꯣ ꯈꯪꯗꯦꯗ ꯑꯩꯈꯣꯏꯗꯤ ꯋꯥꯕꯅꯤꯅ ꯑꯗꯨꯒꯨꯝꯕꯁꯦ ꯑꯩꯗꯤ ꯀꯌꯥ ꯄꯥꯝꯗꯦ
ꯀꯩꯅꯣ ꯀꯩꯀꯩ ꯇꯧꯔꯤꯒꯦ ꯅꯕꯨ ꯑꯇꯩ ꯅꯠꯇꯕ ꯁꯥꯟꯅ ꯈꯣꯠꯅꯕ ꯑꯗꯨꯝ ꯊꯣꯛꯏ
ꯊꯣꯛꯏ ꯁꯥꯟꯅꯕ ꯈꯣꯠꯅꯕ ꯅꯨꯡꯗꯥꯡ ꯋꯥꯏꯔꯝ ꯐꯨꯠꯕꯣꯜ ꯈꯔ ꯈꯔ ꯁꯥꯟꯅꯕ ꯊꯣꯛꯏ ꯑꯗꯒꯤ ꯑꯌꯨꯛꯇꯁꯨ ꯑꯗꯨꯝ ꯀꯩꯅꯣ ꯇꯧ ꯕꯦꯠꯃꯤꯟꯇꯟ ꯀꯩꯀꯥ ꯁꯥꯟꯅꯕ ꯊꯣꯛꯑꯝꯃꯦ ꯍꯧꯖꯤꯛꯄꯨꯗꯤ ꯊꯣꯛꯇ꯭ꯔꯦ
ꯐꯩꯅ ꯐ ꯅꯪ ꯅꯪꯗꯤ ꯌꯥꯝ ꯍꯩꯈꯤꯕꯅꯤꯅꯦ ꯚꯥꯏ
ꯎꯝ ꯀꯩꯅꯣ ꯀꯔꯤ ꯑꯩꯈꯣꯏꯒꯤ ꯂꯧ ꯂꯧ ꯑꯃ ꯄꯥꯟꯅꯔꯛꯄꯒꯤ ꯄꯥꯟꯜꯂꯛꯄ ꯍꯧꯕ ꯇꯥꯏꯃꯤꯡꯗꯣ
ꯑꯥ
ꯑꯗꯨꯋꯥꯏꯗ ꯉꯥꯒ ꯐꯥꯕꯗꯣ ꯅꯣꯏ ꯑꯗꯨꯋꯥꯏ ꯐꯥꯅꯗ꯭ꯔꯣ
ꯑꯦ ꯑꯗꯨꯗꯤ ꯑꯩ ꯐꯦꯕꯔꯥꯏꯠꯅꯤꯍꯦ ꯑꯩꯈꯣꯏꯒꯤ ꯂꯧ ꯑꯃꯥꯏꯅ ꯄꯥꯟ ꯂꯩꯍꯧꯕꯒꯤꯗꯣ ꯐꯒꯤ ꯁꯝꯅ ꯑꯩ ꯈꯨꯡꯃꯨꯟ ꯃꯌꯥꯝ ꯂꯩꯍꯧꯤꯗꯅ
ꯑ ꯑ
ꯈꯣꯡꯒꯨꯟꯗꯒ ꯏꯁꯤꯡ ꯇꯨꯡꯍꯜ ꯂꯩꯍꯧꯕꯗꯣ ꯆꯒꯨꯝꯕꯗ ꯉꯥꯒ ꯃꯌꯥꯝ ꯐꯥꯕ ꯌꯥꯎꯏꯍꯦ
ꯎꯝ ꯑꯩꯈꯣꯏ ꯑꯩꯈꯣꯏꯁꯨ ꯌꯥꯝ ꯍꯥꯏꯕ ꯑꯩꯈꯣꯏꯁꯨ ꯌꯥꯝ ꯂꯩꯕꯀꯣ ꯉꯥꯁꯦ ꯑꯗꯨꯝ ꯀꯩꯅꯣ ꯇꯧ ꯆꯠꯄꯁꯤꯗ ꯂꯧꯁꯦ ꯌꯦꯡꯕ ꯆꯠꯄꯁꯤꯗ ꯉꯥꯁꯦ ꯃꯌꯥꯝ ꯂꯩꯔꯝꯗꯣꯏꯅꯦꯕ ꯐꯅꯥꯝ ꯐꯥꯔꯛ ꯌꯥꯎ ꯑꯩꯈꯣꯢꯗꯤ ꯇꯦꯛꯁꯤ ꯑꯃ ꯊꯟꯅꯒ ꯐꯥꯔꯛꯄ ꯌꯥꯎꯋꯦ ꯇꯦꯛꯁꯤ ꯑꯆꯧꯕꯗꯣ ꯐꯟꯅ ꯐꯥꯎꯔꯛꯄ ꯌꯥꯎꯋꯦ
ꯑꯩꯈꯣꯏꯒꯤ ꯀꯥꯔ ꯀꯥꯔ ꯑꯩꯈꯣꯏꯒꯤ ꯈꯣꯡ ꯁꯤꯕꯩ ꯃꯃꯤꯗ ꯂꯩꯍꯧꯧꯕꯒ ꯏꯁꯤꯡ ꯇꯨꯡꯨ ꯂꯩꯍꯧꯗꯒ ꯉꯥꯒ ꯂꯩꯔꯝꯕꯗꯣ
ꯑꯥ ꯑꯁ ꯍꯩꯇ꯭ꯔꯗꯤ ꯄꯨꯔꯥ ꯂꯣꯏ ꯇꯦꯛꯄꯤꯅꯤ ꯂꯧꯒꯁꯤ
ꯍꯣꯏꯅꯦ ꯑꯗꯨꯒꯤ ꯑꯁ ꯂꯧ ꯌꯥꯇꯤ ꯌꯥꯠꯄꯅꯤ
ꯌꯥꯠꯄꯅꯤ ꯑ ꯑꯗꯨ ꯍꯥꯏꯔꯒ ꯑꯩꯈꯣꯏꯅ ꯂꯧ ꯌꯩ ꯂꯣꯏꯈꯤꯕꯒꯤ ꯆꯔꯨ ꯀꯩꯅꯣ ꯂꯩꯍꯧꯕꯗꯣ ꯑ ꯑꯉꯥꯡ ꯑꯣꯏ ꯀꯀꯥꯟꯗ ꯅꯤꯡꯊꯝꯊꯥꯒꯤ ꯆꯪꯉꯛꯄ ꯍꯧꯔꯛꯄꯒꯤ ꯇꯥꯏꯃꯤꯡꯒ ꯑꯣꯏꯔꯛꯄ ꯑꯗꯨꯋꯥꯏ ꯀꯥꯟꯗꯨꯗ ꯂꯧ ꯃꯔ ꯀꯩꯅꯣ ꯆꯔꯨ ꯃꯔꯛꯇꯒ ꯆꯔꯨꯒ ꯇꯥꯁꯜꯂ ꯊꯣꯝꯕꯤ ꯁꯥꯟꯅꯔꯛꯇ꯭ꯔꯣ ꯅꯣꯏ
ꯑꯗꯨ ꯇꯧ ꯄꯣꯠꯅꯤꯅ ꯈ꯭ꯋꯥꯏ ꯈ꯭ꯋꯥꯏ ꯇꯧꯔꯛꯄꯗꯤ ꯑꯩꯈꯣꯏꯒꯤ ꯆꯔꯨ ꯏꯀꯨ ꯃꯊꯛꯀꯥ
ꯑꯥ ꯃꯟꯒ ꯑꯣꯟꯕꯤ
ꯆꯔꯨꯗꯒ ꯃꯟ ꯀꯣꯟꯕꯤꯌꯦ ꯃꯟ ꯀꯣꯟꯕꯁꯤ ꯆꯔꯨꯗ ꯍꯩꯍꯧꯔꯤꯅꯤ ꯀꯩꯅꯣ
ꯎꯝ ꯎꯝ ꯎꯝ
ꯑꯣꯟꯅ ꯈꯣꯠꯇꯅꯀꯣ ꯌꯥꯝ ꯅꯨꯡꯉꯥꯏ ꯍꯥꯏꯇꯥꯔꯦꯅꯦ ꯍꯤꯢꯗꯤ ꯑꯗꯨꯝ ꯃꯇꯝ ꯂꯦꯟꯕ ꯈꯣꯠꯄꯁꯦ ꯑꯉꯥꯡ ꯑꯣꯏꯩꯗꯩꯗꯤ ꯑꯗꯨꯝ ꯍꯧꯖꯤꯛꯀꯥꯟ ꯑꯉꯥꯡꯈꯩꯗꯤ ꯑꯅꯝꯕꯅ ꯇꯨꯏꯁꯟ ꯆꯠꯄꯅꯤ ꯈꯪꯗꯦ ꯐꯣꯟ ꯑꯗꯨꯝ ꯑꯅꯝꯕꯅ ꯁꯥꯟꯅꯕꯩ ꯃꯇꯝ ꯄꯤꯛ ꯐꯪꯗ꯭ꯔꯦ ꯇꯥꯔꯦꯅꯦ ꯑꯩꯈꯣꯏ ꯃꯇꯝꯗꯗꯤ ꯇꯧꯔꯛꯏꯕꯅꯤ ꯑꯅꯤꯗꯣ ꯑꯩꯈꯣꯏꯒꯤ ꯆꯖꯒꯥꯏ ꯁꯣꯝꯕꯤ ꯑꯗꯩꯗꯤ ꯏꯆꯦꯁꯤꯡꯒꯤ ꯃꯇꯨꯡ ꯏꯟꯅ ꯂ ꯈꯨꯂꯣꯛꯄꯤ ꯀꯥꯏ ꯁꯥꯟꯅꯔꯛꯅꯤ ꯍꯦꯟꯗꯣꯛ ꯇꯅꯥ ꯂꯩꯩ ꯀꯥꯏꯗ ꯍꯣꯏꯒꯤ ꯃꯥꯕꯣꯟꯒ ꯁꯥꯟꯅꯕꯗꯀꯣ ꯌꯨꯝꯗꯒ ꯐꯟꯖꯟꯅꯤ ꯈꯪꯗꯕꯒꯤ ꯏꯃꯥꯅ ꯍꯣꯔꯛꯏꯕꯅꯤ
ꯎꯝ ꯑꯩꯈꯣꯏꯁꯨ ꯑꯩꯈꯣꯏꯁꯨ ꯌꯥꯝ ꯇꯧꯔꯛꯑꯦ ꯑꯗꯨꯒꯨꯝꯕ ꯍꯥ
ꯃꯁꯤ ꯑꯅꯥꯪꯁꯤ ꯌꯨꯝꯗ ꯈꯪꯗꯦ ꯑꯩꯈ ꯏꯥꯅ ꯐꯕ ꯌꯥꯎꯔꯛꯏꯕꯅꯦ
ꯑꯩꯈꯣꯏ ꯌꯥꯝ ꯇꯧꯔꯑꯦ ꯑꯗꯒꯤ ꯀꯩꯅꯣꯕꯗꯣ ꯑꯩꯈꯣꯏꯗꯤ ꯆꯔꯨ ꯆꯔꯨ ꯀꯩꯅꯣ ꯇꯧꯕꯩꯀꯥꯟꯗꯣ ꯑꯗꯨꯗ ꯑ ꯀꯩꯅꯣ ꯀꯩꯅꯣ ꯀꯦꯝ ꯀꯦꯝꯒ ꯁꯥꯟꯅꯗꯣꯏꯅꯦ ꯑꯗꯨꯗꯨꯒ ꯊꯣꯝꯇꯠꯅꯗꯣꯏꯅꯤ ꯆꯔꯨ ꯔꯛ ꯅꯨꯪꯉꯥꯏꯍꯦ ꯑꯗꯨ ꯍꯜꯂꯛꯑꯒ ꯌꯥꯠꯄꯒꯤ ꯌꯦꯁꯂꯤ ꯈꯣꯉ ꯊꯨꯔꯒ ꯒ꯭ꯌꯥꯁꯂꯦꯟ ꯇꯩꯁꯟꯕꯗ ꯊꯨꯞꯄꯗꯨꯗꯤ
ꯑꯍꯤ ꯑꯁ ꯑꯗꯨ ꯌꯥꯝ ꯌꯥꯎꯔꯤꯁꯤꯅꯦ ꯑꯩꯅ ꯈ꯭ꯋꯥꯏ ꯑꯉꯥꯡ ꯑꯣꯏꯉꯩ ꯄꯥꯝꯕ ꯁꯥꯟꯅꯄ ꯃꯁꯥꯅꯠꯇꯦ ꯑꯩꯈꯣꯏꯒꯤ ꯈꯩꯅꯒꯧꯇꯥꯁꯦ
ꯎꯝ
ꯄꯨꯈꯠꯂꯒ ꯕꯣꯜ ꯑꯃ ꯑꯩꯈꯣꯏ ꯃꯣꯖꯥꯅ ꯇꯧꯔꯒ ꯌꯣꯝꯕ ꯁꯥꯕꯤ
ꯑꯥ
ꯊꯨꯒꯥꯏꯔꯒ ꯈꯨꯠꯆꯦꯟ ꯁꯦꯟꯅꯔꯒ ꯀꯩꯒꯧꯇ ꯍꯥꯞꯄꯤ ꯇꯥꯟꯅꯕꯤ ꯇꯧꯕꯗꯣ
ꯑꯥ ꯑꯥ
ꯑꯦ ꯑꯗꯨ ꯍꯛꯆꯥꯡꯁꯦ ꯌꯥꯝ ꯌꯥꯡꯕꯅꯦꯕ ꯑꯩ
ꯌꯥꯝꯅꯅꯦ ꯁꯃꯥꯏꯅ ꯎꯝ ꯑꯉꯥꯡ ꯑꯣꯏꯔꯤꯀꯥꯟꯗꯗꯤ ꯆꯦꯟ ꯆꯣꯡ ꯇꯧꯔꯛꯄꯅꯤꯅꯀꯣ ꯍꯛꯆꯥꯡ ꯌꯥꯝ ꯌꯥꯥꯡꯉꯦꯕ ꯍꯧꯖꯤꯛ ꯍꯧꯖꯤꯛꯀꯥꯟꯒꯤꯗꯤ ꯈꯦꯅꯔꯦ
ꯎꯝ
ꯑꯣ ꯐꯔꯦꯗꯣ
ꯑꯣ ꯑꯣ ꯍꯣꯏ ꯑꯣ ꯍꯣꯏ ꯃꯅꯦ ꯄ ꯇꯧꯔꯣ ꯅꯣꯏꯦ ꯎꯝ ꯍ ꯎꯝ ꯎꯗꯥ